ꯍꯂꯥꯑ ꯍꯂꯥꯑ ꯇꯥꯏ ꯏꯇꯥꯑ ꯍꯂꯥꯑꯣ ꯇꯥ ꯊ꯭ꯔꯣ ꯇꯥꯏ ꯇꯥꯏ ꯇꯥꯕꯔꯣ ꯏꯇꯥꯑ
ꯀꯥꯗꯕ꯭ꯔꯣ
ꯔꯥꯃꯔꯨꯞ
ꯇꯥꯕ꯭ꯔꯣ ꯇꯥꯕ꯭ꯔꯣ
ꯍꯜꯂꯣ ꯇꯥꯕꯣ ꯍꯜꯂꯣ ꯃꯔꯨꯞ ꯇꯥꯗꯕꯔꯣ ꯏꯇꯥ
ꯇꯗ꯭ꯔꯣ
ꯌꯥꯗꯤ ꯄꯥꯎ ꯈꯨꯝ ꯄꯤꯔꯛꯑ
ꯇꯥꯏꯌꯦ ꯇꯥꯏꯌꯦ
ꯇꯥꯗꯔꯔꯕꯣ ꯇꯥꯔꯤꯕꯣ
ꯇꯥꯏ
ꯀꯔꯤ ꯃꯊꯦꯜ ꯆꯥꯒꯦ
ꯑꯣ ꯑꯩꯈꯣꯏ ꯉꯁꯤ ꯀꯥꯡꯁꯣꯏ ꯑꯣꯏꯅ ꯇꯧꯔꯦ ꯑꯗꯨꯒ ꯆꯝꯐꯨꯠ ꯑꯃꯒ ꯍꯥꯏꯇꯥꯔꯦ ꯏꯇꯥꯎꯍꯣꯏ ꯀꯩ ꯆꯥꯒꯦ ꯇꯕꯔꯣ ꯏꯇꯥꯑ
ꯑꯩꯅ ꯉꯥꯡꯕ ꯇꯥꯔꯁꯨ ꯅꯪꯅ ꯉꯥꯡꯕꯗ ꯑꯃꯨꯛ ꯇꯥꯗ꯭ꯔꯤꯕꯁꯤ ꯑꯩꯅ ꯇꯥꯕ ꯍꯥꯏꯕ ꯑꯩ ꯏꯁꯥꯒꯤ ꯈꯣꯟꯖꯦꯜꯁꯤ ꯃꯉꯥꯏꯔꯦ ꯇꯥꯕ ꯍꯥꯏꯕ
ꯇꯕꯣ ꯇꯥꯕ꯭ꯔꯣ ꯇꯔꯕꯣ ꯊꯣ
ꯇꯥꯕꯣ ꯇꯥꯕꯣ
ꯑꯣ ꯇꯥꯔꯦ ꯇꯥꯔꯦ
ꯑꯩ ꯋꯥꯗꯨ ꯋꯥ ꯉꯥꯡꯕ ꯉꯝꯃꯤꯗꯦ ꯏꯁꯥꯁꯦꯦ ꯏꯁꯥ ꯁꯣꯛꯊꯣꯛꯆꯁꯦ ꯋꯥ ꯉꯥꯡꯕꯗ ꯍꯣꯟꯕ ꯁꯤ ꯁꯤꯖꯤꯜꯂꯦ ꯇꯧꯔꯁꯤ
ꯇꯥꯥꯔꯝ ꯇ꯭ꯔꯣ꯫ ꯎꯨꯝꯍꯝ꯫ ꯇꯥꯎ ꯇꯥꯔꯕꯣ꯫
꯫ ꯀꯣ ꯆꯥꯕꯝ ꯊꯣꯛꯄ ꯑꯩ ꯆꯥꯕꯝ ꯃꯒꯤ ꯍꯤꯗꯥꯛ ꯆꯥꯕ ꯌꯥꯅꯕ ꯈꯖꯤꯛ ꯈꯖꯤꯛ ꯆꯥꯕꯗꯨ ꯃꯉꯥꯏꯔꯦ ꯇꯥꯕꯗ꯫
ꯃꯥꯅꯦ ꯃꯥ ꯃꯥꯅꯦ ꯃꯥꯅꯦ ꯃꯥꯅꯦ ꯏꯇꯥꯎ꯫
ꯄꯣꯠꯇꯨ꯫ ꯁꯥꯟꯅꯔꯤꯕ ꯅꯤꯅ ꯏꯁꯥꯁꯣꯛꯍꯟ ꯕ ꯌꯥꯗꯦ ꯏꯇꯥꯎꯗꯤ ꯀꯔꯝ ꯀꯔꯝ ꯄꯥꯜꯂꯤꯒꯦ ꯅꯨꯡꯉꯥꯏꯔꯤꯕꯣ
ꯊꯥꯕꯛꯇꯣ ꯃꯊꯪ ꯊꯥꯗ ꯍꯥꯏꯗꯣꯛꯀꯅꯤꯑꯗ ꯃꯣꯏꯍꯥꯏ ꯑꯗꯨꯒꯤ ꯉꯥꯏꯔꯝꯕ ꯁꯨꯝ ꯏꯇꯥꯎ ꯊꯥꯕꯛꯇꯨ ꯈꯟꯂꯛꯀꯥꯅꯤ ꯍꯥꯏꯕꯁꯦ ꯈꯟꯂꯤꯗ ꯋꯥꯈꯜꯗ꯫
ꯇꯥꯕꯗ ꯇꯥꯕ ꯉꯝꯕ ꯌꯥꯔꯒꯗꯤ
ꯎꯨꯝ ꯃꯥꯟꯃꯥꯟ
ꯂꯤꯡ ꯑꯝꯇ ꯊꯥꯕꯤꯔꯛꯑꯣꯕ ꯏꯇꯥꯎꯅ ꯍꯥꯏꯔꯤꯕ ꯋꯥꯍꯩꯗꯨ ꯇꯥꯗꯦ ꯇꯥꯗꯦ ꯑꯝꯐꯥꯎ ꯇꯥꯗꯦ ꯑꯩ ꯍꯥꯏꯕ ꯏꯇꯥꯎꯅ ꯉꯥꯡꯕꯗ ꯇꯥꯕ ꯍꯥꯏꯕ ꯇꯥꯗꯦ ꯑꯩ ꯏꯁꯥꯒꯤ ꯋꯥꯍꯩꯁꯤꯃꯥꯏ ꯑꯩꯅ ꯇꯥꯕ ꯍꯥꯏꯕ ꯑꯩꯅ ꯉꯥꯡꯕ ꯑꯩꯅ ꯉꯥꯡꯕ ꯁꯔꯨꯛ ꯃꯉꯥꯏ ꯑꯩ ꯏꯁꯥꯅ ꯇꯥꯖꯕꯕ ꯃꯤ ꯑꯇꯣꯞꯄꯒꯤ ꯃꯈꯣꯜ ꯑꯝꯇ ꯇꯥꯕ ꯉꯝꯗꯦ ꯑꯩ ꯅꯒꯤ ꯏꯇꯥꯎꯅ ꯇꯥꯕ ꯇꯥꯗ꯭ꯔꯗꯤ ꯈꯜꯂꯤ
ꯑꯗꯨ ꯄꯤꯛꯅꯁꯨ ꯇꯥꯕꯁꯤꯗ ꯌꯥꯝꯅ ꯃꯑꯣꯡ ꯇꯥꯗ꯭ꯔꯗꯤ ꯏꯇꯥꯎꯅ ꯀꯔꯤ ꯍꯥꯏꯔꯤꯅꯣ ꯍꯥꯏꯗ ꯇꯥꯕꯗ ꯀꯔꯤ ꯋꯥꯍꯪ ꯍꯪꯈꯔꯤꯅꯣ ꯑꯩ ꯏꯁꯥꯅ ꯉꯥꯡꯕꯁꯨ ꯃꯅꯨꯡꯉꯥꯏꯅ ꯇꯧꯅ ꯇꯥꯕꯅꯣ ꯍꯥꯏꯕ
ꯅꯪꯒꯤ ꯑꯗꯦ ꯇ ꯂꯥꯏꯟ ꯅꯨꯡꯉꯥꯏꯇꯕꯒꯤ ꯑꯍꯝ
ꯀꯣꯏꯕ ꯆꯠꯂꯦ ꯑꯗꯨꯒ ꯂꯝꯗꯣ ꯅꯨꯡꯉꯥꯏꯕ ꯅꯨꯡꯉꯥꯏꯇꯕ ꯐꯊꯣꯛ ꯐꯊꯣꯛꯄꯗ ꯑꯐꯕ꯭ꯔꯥ ꯈꯪꯅꯤꯡꯗꯅ ꯍꯪꯉꯛꯄꯅꯤ ꯅꯨꯡꯉꯥꯏꯖꯕ
ꯃꯥꯏ-ꯇ-ꯇꯥꯛꯆꯅꯤ
ꯀꯣꯏ ꯆꯠꯂꯨꯕꯒꯤ ꯑꯋꯥ ꯑꯅꯥ ꯀꯩꯀꯩ ꯊꯦꯡꯅꯔꯛꯄꯅꯣꯗꯨ ꯈꯪꯅꯤꯡꯗꯅ ꯇꯧꯔꯛꯄꯅꯤ
ꯢꯇꯥꯎ ꯍꯥꯏ ꯢꯇꯥꯎ ꯍꯥꯏ ꯇꯥꯏ
ꯑꯩꯅ ꯉꯥꯡꯕ ꯇꯥꯔꯒꯗꯤ ꯑꯩꯅ ꯍꯥꯏꯔꯤꯕ ꯋꯥꯍꯩꯁꯤꯒꯤ ꯃꯇꯨꯡ ꯏꯟꯅ ꯅꯪꯅꯁꯨ ꯈꯨꯝꯃꯛꯑꯣꯕ ꯃꯔꯝꯗꯤ ꯑꯩ ꯏꯇꯥꯎꯅ ꯍꯥꯏꯕ ꯋꯥꯍꯩꯗꯨꯗꯤ ꯑꯩ ꯇꯥꯕ ꯀꯔꯤ ꯍꯥꯏꯅꯣ ꯑꯝꯇ ꯇꯥꯗ꯭ꯔꯦꯕ
ꯎꯝ ꯃꯥꯅꯦ ꯃꯥꯅꯦ
ꯑꯗꯨꯝ ꯍꯥꯏꯔꯤꯗꯨꯅꯤ ꯖꯒꯥꯁꯤꯅꯦ ꯅꯨꯡꯉꯥꯏꯕ ꯖꯒꯥ ꯑꯣꯏꯗ ꯇꯥꯗ꯭ꯔꯦ ꯑꯩꯅ ꯍꯥꯏꯕ ꯋꯥꯍꯩꯁꯤ ꯇꯥꯔꯦ ꯑꯩꯅ ꯍꯥꯏꯕ ꯑꯩꯅ ꯀꯣꯏꯁꯟ ꯍꯪꯉꯤꯗꯨ ꯑꯗꯨꯒꯤ ꯑꯗꯨꯝ ꯃꯈꯥ ꯇꯥꯅ ꯑꯗꯨꯝ ꯈꯨꯝꯃꯛꯑꯣ
ꯏ ꯁꯥꯟꯅꯕꯗꯣ ꯏꯌꯥ ꯌꯥꯗꯧ ꯃꯥꯟꯗ꯭ꯔꯦ꯫ ꯏꯇꯥꯎꯅ ꯋꯥꯍꯩ ꯍꯥꯏꯅꯤꯡꯉꯒꯅ ꯍꯦꯛ ꯏꯔꯒ ꯍꯦꯛ ꯊꯥꯔꯛꯑꯣ ꯀꯣꯏꯁꯟꯗꯣ ꯀꯔꯤ ꯍꯪ ꯅꯣ ꯋꯥꯍꯪꯗꯣ ꯍꯥꯏꯇꯥꯔꯗꯤ ꯑꯩꯅ ꯌꯥꯝ ꯂꯥꯏꯅ ꯇꯧꯕ ꯉꯝꯃꯤꯗꯅ꯫
ꯃꯥꯅꯤ
ꯑꯣ ꯀꯩꯀꯩ ꯀꯣꯏꯁꯤꯂꯨꯒꯦ ꯅꯨꯡꯉꯥꯏꯕ ꯈꯣꯠꯄ ꯖꯒꯥꯗꯨ ꯀꯃꯥꯏ ꯀꯃꯥꯏ ꯇꯧꯋꯦ ꯍꯥꯏꯕꯗꯣ ꯑꯗꯨ ꯄꯣꯠꯇꯣ ꯑꯩꯅ ꯁꯨꯝ ꯍꯥꯏꯕꯅꯤꯅ
ꯎꯝ ꯍꯣꯏ ꯍꯣꯏ ꯍꯣꯏ ꯏꯇꯥꯎ ꯅꯨꯡꯉꯥꯏ ꯑꯗꯨ ꯃꯐꯝꯗꯣ ꯑꯗꯨꯝ ꯍꯥꯏꯇꯥꯔꯦ ꯈꯤꯇꯪ ꯑꯩꯈꯣꯏꯒꯤ ꯅꯨꯡꯉꯥꯏꯕ ꯑꯩꯈꯣꯏ ꯍꯛꯆꯤ ꯂꯥꯛꯕ ꯖꯒꯥ ꯑꯗꯨꯗꯒꯤ ꯅꯨꯡꯉꯥꯏꯕ ꯑꯩꯈꯣꯏ ꯁꯥꯕ ꯃꯇꯝꯅꯤꯅꯀꯣ ꯌꯥꯝꯁꯨ ꯅꯨꯡꯉꯥꯏ ꯑꯗꯨꯝ꯫
ꯑꯩ ꯁꯥꯟꯅꯕꯁꯨ ꯀꯧꯁꯤꯜꯂꯦ ꯇꯧꯁꯤ ꯏꯃꯥꯅꯕꯅ ꯁꯥꯟꯅꯕ ꯃꯇꯝ ꯌꯧꯔꯦ꯫ ꯑꯣ ꯂꯝꯕꯤ ꯊꯣꯡꯗꯣ ꯑꯐꯕ ꯑꯣꯏꯔꯝꯒꯅꯤ ꯇꯧꯅ ꯍꯥꯏꯗꯅꯗꯤ꯫
ꯃꯥꯅꯤ ꯫
ꯕꯤ ꯅꯣꯡꯐꯕ꯫ ꯀꯣꯏꯊꯣꯛ ꯆꯠꯊꯣꯛꯄ ꯍꯥꯏꯁꯤ ꯑꯅꯧꯕ ꯋꯥꯈꯜꯂꯣꯟ ꯑꯗꯨꯝ ꯐꯪꯉꯤꯉꯥꯇꯥꯅꯤ ꯃꯤ ꯑꯅꯧꯕ ꯊꯦꯡꯅꯔꯛꯇꯣꯏꯅꯤ ꯑꯗꯨꯅ ꯀꯣꯏꯊꯣꯛ ꯆꯠꯊꯣꯛꯄꯁꯤ꯫
ꯃꯥꯅꯤ ꯃꯥꯅꯤ ꯇꯥꯎ꯫
ꯗꯤ ꯌꯥꯗꯦ ꯑꯁ ꯌꯥꯗ꯭ꯔꯦ ꯍꯥꯏꯗꯤ ꯑꯩ ꯑꯌꯨꯒ ꯅꯨꯡꯊꯤꯟꯁꯨ ꯄꯨꯔꯥ ꯐꯛ ꯏꯇꯥꯇꯥꯥꯔꯦꯕ ꯅꯨꯡꯁꯨꯨ ꯅꯨꯡꯁꯥꯁꯨ ꯄꯨꯔꯥ ꯑꯣꯜꯂꯕꯅꯤꯅꯀꯣ ꯋꯥꯔꯤ ꯁ ꯋꯥꯔꯤ ꯁꯅꯕ ꯍꯥꯏꯁꯦ꯫
ꯃꯥꯅꯤ ꯃꯥꯅꯤ ꯏꯇꯥꯎ꯫ ꯥꯇꯥꯎ ꯑꯗꯨꯅꯤ꯫
ꯑꯥ ꯑꯇ ꯍꯥꯏꯒꯣ ꯑꯝꯇ ꯍꯥꯏ
ꯃꯥꯅꯤ ꯃꯥꯅꯤ ꯇꯥꯎ꯫
ꯇꯥꯗ꯭ꯔꯦ꯫ ꯈꯪꯗꯦ ꯏꯁꯥꯁꯨ ꯄꯥ
ꯀꯗꯣꯛꯄ ꯅꯨꯡꯉꯥꯏꯕ ꯅꯠꯇ꯭ꯔꯣ꯫
ꯑꯣ ꯅꯉꯥꯏ ꯅꯨꯉꯥꯏ꯫
ꯑꯣꯏ ꯁꯥꯟꯅꯩ ꯃꯛꯃꯛꯇ ꯍꯧꯖꯤꯛꯁꯨ ꯁꯥꯅꯗꯣꯏꯅꯦ ꯍꯨꯖꯤꯛ ꯉꯥꯛ ꯂꯩꯔꯒ ꯁꯥꯅꯕ
ꯑ꯫
ꯇꯪꯈꯥꯏ ꯍꯦꯟꯅ ꯆꯥꯕꯁꯤꯗ꯫ ꯃꯥꯏ ꯑꯃ ꯁꯦꯝꯖꯔꯗꯤꯀꯤ꯫ ꯑꯩꯈꯣꯏ ꯅꯍꯥꯟ ꯁꯥꯟꯅꯩꯗꯨꯗꯣ ꯀꯃꯥꯏꯅ ꯇꯧꯔꯒꯦ꯫
ꯑꯦ ꯑꯗꯨꯝ ꯀꯥꯔꯦ ꯇꯦꯇ
ꯇꯈꯅ ꯃꯥꯅꯤ ꯃꯥꯅꯤ ꯏꯇꯥꯎꯈꯣꯏꯅ ꯐꯖꯅ ꯁꯥꯟꯅꯕꯅꯦ ꯑꯉꯎꯅꯦ ꯊꯣꯏꯗꯗꯤ ꯊꯅ ꯐꯅ ꯇꯥꯅ ꯍꯥꯏꯗꯤ ꯅꯨꯃꯤꯠ ꯈꯝꯕꯗꯨꯕꯨ ꯑꯣꯏꯔꯁꯨ ꯇꯤꯃꯤꯠ ꯊꯝꯕꯗꯨꯕꯨ ꯑꯣꯏꯔ ꯐꯈ ꯑꯦꯠꯇꯥꯎ ꯑꯣꯏꯗꯗꯤ ꯃꯇꯥꯡꯁꯨ ꯌꯥꯝ ꯆꯥꯗ꯭ꯔꯦ ꯇꯧꯔꯤꯁꯦ ꯖꯒꯥꯁꯤꯁꯨ ꯌꯥꯝ ꯅꯨꯡꯉꯥꯏꯇ꯭ꯔꯦ ꯃꯥꯡ ꯐꯖꯅ ꯊꯦꯡꯅꯔ ꯁꯥꯟꯅꯔꯁꯤ
ꯑꯣꯏꯣꯏ ꯊ ꯑꯗꯨ